ꯍꯜꯂꯣ
ꯇꯕ
ꯑ
ꯏꯗꯣ ꯏꯗ
ꯎꯝ
ꯀ ꯊꯃꯤ ꯨꯃꯥꯒꯗ
ꯇꯨꯝꯃꯕ
ꯎꯝ ꯍꯧꯖꯤꯛ ꯍꯥꯎ ꯏꯗꯦ ꯍꯥꯏ ꯌꯥ ꯇ ꯃꯣꯟ ꯑꯗꯨ ꯃꯥ
ꯇꯨꯝꯗꯤ ꯌꯥꯝ ꯇꯨꯝꯅꯤꯡꯉꯦ ꯇꯨꯝꯕ ꯌꯥꯗ꯭ꯔꯦ
ꯑꯦ
ꯊꯕꯛ ꯌꯥꯝ ꯂꯩꯕ ꯍꯥꯏꯇꯥꯔꯦ
ꯑ ꯍꯕꯀꯤ ꯊꯕꯛꯇ ꯋꯥꯈꯟ ꯆ ꯆꯪ ꯃꯒꯤ ꯀꯖ ꯄꯝꯃꯤꯨ ꯀ ꯍꯥꯏꯁ ꯑꯁ ꯀ ꯍꯥꯏꯕ꯭ꯔꯥ ꯍꯥꯃꯣꯏ ꯌꯥꯝ ꯆꯪꯕ ꯍꯥꯏꯕ꯭ꯔꯥ
ꯄꯨꯛꯅꯤꯡ ꯌꯥꯝ ꯆꯪꯕ
ꯑꯥ ꯑꯥ ꯑꯥ ꯑꯗꯨꯒꯤ ꯇꯨꯝꯕ ꯐꯥꯎ ꯍꯩ ꯌꯥꯀꯦꯩꯅꯣ ꯇꯨꯝꯕ ꯐ ꯄꯣꯕ꯭ꯂꯦꯝꯝ
ꯍꯣꯏ ꯍꯣꯏ ꯋꯥꯈꯜꯗ ꯑꯗꯨꯝ ꯈꯟ ꯂꯩꯔꯦꯕ
ꯑꯥ ꯑꯕ ꯁꯦꯖ ꯑ ꯍ ꯑꯗꯨꯗꯤ ꯀꯩ ꯍꯥꯏꯇꯥꯔꯦ ꯅꯉꯥꯏꯅ ꯔꯦꯁ ꯇꯧꯕ ꯉꯝꯗꯕꯗꯣ ꯇꯧꯍꯧꯗꯕꯒꯤ ꯍꯧꯒꯠꯅꯤꯡꯉꯥꯏ ꯑꯣꯏ ꯏꯟꯁꯇꯦꯒ꯭ꯔꯝꯜ ꯂꯥꯛꯄꯗ
ꯑꯗꯨꯅꯦ ꯇꯧꯔꯤꯁꯦ ꯑꯩꯉꯣꯟꯗ ꯍꯧꯖꯤꯛ ꯈꯪꯕꯗ ꯋꯥꯔꯦ
ꯑꯥ ꯁꯃꯥꯏ ꯇ ꯇꯧ ꯋꯥꯔꯤ ꯂꯩꯗꯧ ꯃꯥꯦ ꯅꯪꯁ
ꯂꯩꯗꯣꯏꯅꯦ ꯊꯕꯛ ꯂꯣꯏꯗ꯭ꯔꯤꯔꯤꯕ ꯇꯥꯕ꯭ꯔꯣ
ꯇꯥꯏꯌꯦ ꯇꯥꯏꯌꯦ
ꯇꯨꯃꯤꯟꯅꯒ ꯂꯩꯅꯨꯍꯦ ꯇꯠꯄꯒ ꯃꯥꯜꯂꯤꯀꯣ ꯑ ꯏꯁ ꯏꯔ ꯀ ꯅꯟꯁ ꯑꯦ
ꯑꯩ ꯁꯥꯁꯤ ꯌꯥꯔꯣꯏꯗ ꯑꯣ ꯐꯩꯅꯩꯅꯁꯤ ꯀ ꯍꯟꯗꯦꯒ ꯍ ꯃꯥꯥꯏ ꯍꯥꯏꯦꯗ ꯇꯥꯕ ꯉꯕꯔ
ꯅꯪꯗꯤ ꯀꯦꯗꯅꯣ
ꯑ ꯉꯁꯥꯏ ꯑꯗꯨ ꯆ ꯃꯅꯦ ꯉꯁꯥꯏ ꯆ ꯆ ꯆ ꯍꯜꯒ ꯑꯗꯨ ꯁꯃꯨ ꯦ ꯐꯗ
ꯀꯩ ꯃꯊꯦꯜ ꯆꯥꯔꯤꯔꯣ
ꯑꯥ
ꯀꯩ ꯃꯊ ꯅ
ꯀꯩꯅ‌ꯣ ꯍꯋꯥꯏ ꯍꯋꯥꯏꯕꯨꯗꯤ ꯄꯤ ꯑꯗꯨ ꯑꯩꯗ ꯀꯩꯅꯣ ꯑꯃ ꯑꯂꯨꯒ ꯑꯦꯩꯅꯣꯗ ꯈꯝꯦꯜ
ꯑ
ꯐꯃꯦ ꯉꯕꯗꯣ ꯑꯗꯨ ꯑꯗꯨ ꯑꯗꯨ ꯑꯗꯨ ꯐꯔꯦ ꯍꯥꯎꯥꯎꯗ ꯁꯁ ꯀꯥꯏꯅ
ꯥꯏ ꯑꯗꯨ ꯍꯋꯥꯏꯗꯒꯤꯗꯤ ꯈꯔ ꯍꯥꯎꯕ꯭ꯔꯥ ꯑꯗꯨ ꯆꯥꯏ
ꯁꯤ ꯑꯁ ꯀꯥꯏ ꯐꯔ ꯊ
ꯑꯗꯨ ꯎꯄꯥꯏ ꯂꯩꯇꯦ ꯑꯗꯨꯒ ꯃꯣꯏꯗꯤ ꯑꯗꯨꯝ ꯗ ꯄꯤꯕꯅꯤꯅ ꯗ ꯍ
ꯗꯍꯤ ꯗꯍꯤꯁꯦ ꯃꯣꯏꯗꯤ ꯑꯗꯨꯝ ꯀꯩ ꯀꯃꯥꯏꯅ ꯇꯧꯔ ꯆꯥꯏ ꯆꯥꯛꯀ ꯇꯥꯔꯔ ꯆꯥꯕ꯭ꯔꯥ ꯎ
ꯑꯗꯨꯝ ꯁꯛꯅꯤ ꯍꯥꯏ ꯄꯤꯌꯦꯅꯦ
ꯌꯥꯝ ꯐꯩꯅꯦ ꯑꯗꯨꯗꯤ
ꯑ ꯍꯣꯏ ꯆꯍꯤꯍꯤꯕꯨꯗꯤꯦ ꯇꯁ ꯑꯗꯨ ꯑꯩꯅ ꯑꯃꯨꯛ ꯆꯤꯅꯤ ꯍꯥꯞꯇ꯭ꯔꯦꯅꯦ ꯍꯩ ꯇꯕ ꯁꯤꯕꯗꯣ ꯍꯩꯔꯗꯦ ꯃꯤ ꯐꯗꯤ ꯆꯤꯅꯤ ꯍꯥꯞꯇꯕꯤ ꯌꯥꯝ ꯍꯥꯎꯋꯦ ꯍꯥꯏ ꯆꯤꯅꯤ ꯍꯥꯞꯅꯤꯡꯗꯦꯅ ꯇꯧꯅꯤ ꯁꯤꯗ
ꯑꯩꯗꯤ ꯍꯩꯅꯗꯦ ꯆꯤꯅꯤ ꯍꯥꯞꯄꯒ ꯈꯔ ꯃꯍꯥꯎ ꯑꯃ ꯊꯣꯛꯑꯦ
ꯁꯤꯃꯪ ꯂꯩ ꯏ ꯀꯃ ꯀꯗꯥꯥꯏꯗꯗꯒꯤ
ꯌꯥꯝ ꯊꯤꯟꯖꯕ ꯄꯦꯛꯀꯦꯠꯀꯤꯗꯨꯗꯤ ꯌꯥꯝ ꯊꯤꯟꯗꯦꯀꯣ
ꯍ ꯀꯩꯅꯣ ꯑꯃ ꯗꯍꯤ ꯍꯥꯏꯁꯦ ꯀꯩꯅꯣ ꯑꯩꯗꯤ ꯑꯃ ꯃꯣꯏ ꯀꯩ ꯍꯥꯏꯁꯦ ꯒꯦꯂꯟꯒꯨꯝꯕꯗ ꯂꯥꯛꯄꯗꯣ ꯑꯃ
ꯄ꯭ꯂꯥꯁꯇꯤꯛ ꯄ꯭ꯂꯥꯁꯇꯤꯛꯇ ꯅꯠꯇꯕ ꯑꯃ ꯃꯣꯏ ꯑꯆꯧ ꯑꯆꯧꯕ ꯕꯦꯔꯦꯜꯒꯨꯝꯕ ꯃꯗ ꯂꯥꯛ ꯍꯣꯏꯗ
ꯍꯣꯏ ꯑꯗꯨ ꯍꯥꯏꯗꯤ ꯄꯦꯛꯀꯦꯖ ꯑꯣꯏꯅ ꯂꯥꯛꯄꯩ ꯋꯥꯅꯤꯗ ꯆꯞꯇꯤ ꯃꯥꯟꯅꯩꯅꯤꯗꯅ ꯏ ꯃꯥꯥꯟꯅꯕ ꯍꯥꯏꯔꯗꯤ ꯂꯩꯗꯅ ꯃꯍꯥꯎꯕꯨꯗꯤ ꯈꯔ ꯆꯦꯟꯖ ꯑꯣꯏꯔꯅꯤ
ꯑ ꯁꯤꯟꯕꯁ ꯀꯩꯅꯣꯗ ꯑꯆꯧꯕꯁꯦ ꯁꯤꯟꯕ ꯃꯥꯜꯂꯦ ꯑꯩꯈꯣꯏ ꯑꯩꯈꯣꯏꯗ ꯄꯤꯕꯁꯦ ꯊꯅ ꯁꯤꯜꯂꯦꯕ
ꯑꯗꯨ
ꯑꯁ
ꯐ
ꯌꯥꯝ ꯋꯥꯅ ꯈꯥꯡꯉꯤꯅꯦ ꯇꯧꯔꯤꯁꯦ
ꯍ ꯁꯤ ꯀꯩꯅꯣ ꯁꯤꯤꯕꯒ ꯆ ꯃꯅꯔꯦ ꯀꯥꯏ ꯏꯅ ꯅꯠꯇ ꯅꯠꯇ ꯑ ꯁꯨꯃꯥꯏ ꯋꯥꯔꯗꯤ ꯍꯤꯡꯕꯒꯤ ꯃꯍꯥꯎ ꯀꯩ ꯂꯩ ꯍꯥꯏꯕꯅꯤꯅ
ꯍꯣꯏ
ꯍ
ꯀꯜꯂ ꯅꯨꯡꯉꯥꯏꯔꯛꯇꯣꯏꯅꯦꯅꯦ
ꯀꯁ ꯅꯨꯡꯉꯥꯏ ꯅꯨꯡꯉꯥꯏꯔꯇꯕꯤ ꯑꯗꯨꯝ ꯁꯤꯈ꯭ꯔꯗꯤꯦ
ꯁꯗꯤ ꯍꯥꯏꯥꯏꯕꯉꯝꯇꯅꯦ
ꯑꯗꯨꯒ ꯃꯣꯏꯒꯤꯀꯣ ꯆꯍꯤꯗꯨꯗ ꯀꯌꯥꯁ ꯑꯗꯨꯝ ꯃꯣꯔꯣꯛ ꯃꯣꯔꯣꯛ ꯌꯥꯎꯔꯒ ꯄꯤꯔꯛꯄ ꯃꯇꯝꯁꯤꯗ ꯃꯣꯔꯣꯛꯀ ꯀꯩꯅꯣꯥꯞ ꯇꯤꯍꯧꯗꯣ
ꯑꯥ
ꯃꯆꯥ ꯃꯆꯥ ꯁꯣꯏꯔꯒ ꯇꯗ ꯄꯤꯔꯛꯄꯤꯒꯗ
ꯀꯩ ꯇꯦꯁ ꯑꯣꯏꯖꯥꯠꯅꯣ ꯑꯗꯨꯗꯤ ꯈꯪꯗꯦ
ꯑꯁ ꯊꯛꯄ ꯌꯥꯗꯕꯅꯦꯅ ꯑꯗꯨ ꯑꯗꯨꯃꯥꯏꯅ ꯄꯤꯔꯗꯤ ꯂꯧꯗꯦ ꯃꯣꯏꯁꯨ ꯑꯗꯣ ꯄ꯭ꯂꯦꯟꯗꯣ ꯑꯗꯨꯝ ꯂꯩ ꯅꯨꯄꯤꯤ ꯑꯦ ꯆꯅꯤꯒ ꯊꯛꯀꯦ ꯍꯥꯏ ꯈ
ꯆꯤꯡ ꯂꯧꯕ ꯀꯩꯀꯥꯗꯤ ꯂꯣꯏ ꯌꯥꯕꯅꯣ ꯆꯤꯍꯤꯒꯨꯝꯕ
ꯍꯣꯏ ꯃꯣꯏ ꯄꯤꯌꯦꯅꯦ ꯑꯗꯨꯝ ꯅꯤꯕꯨꯅꯤ ꯑꯣꯏꯔꯗꯤ ꯑꯅꯤ ꯑꯗꯨꯝ ꯀꯌꯥ ꯑꯂꯨꯈꯣꯏꯒꯨꯝꯕꯗꯣ ꯑ ꯃꯣꯏꯒꯤ ꯀꯩꯅꯣ ꯃꯣꯏꯒꯤ ꯀꯤꯠꯆꯟ ꯃꯅꯥꯛꯇ ꯆꯪꯉꯒ ꯑꯗꯨꯝ ꯑꯂꯨ ꯂꯧꯒꯦ ꯍꯥꯏꯔꯗꯤ ꯃꯤ ꯈꯔꯗꯤ ꯑꯗꯨꯝ ꯅꯤꯕ ꯍꯩꯕ ꯈꯣꯏꯗ ꯀꯨꯛꯀ ꯈꯔ ꯆꯠꯅꯕ ꯈꯣꯏꯗꯣ
ꯎꯝ
ꯀꯦꯖꯤ ꯑꯂꯨ ꯀꯦꯖꯤ ꯑꯍꯨꯝꯒꯨꯝꯕ ꯄꯨꯊꯣꯛꯄꯅꯦ ꯑꯗꯨꯝ ꯐꯍꯅꯤ
ꯀꯔꯥꯏꯗ ꯊꯣꯡꯗꯣꯏꯅꯣ ꯑꯗꯨꯗꯤ ꯃꯣꯏ ꯀꯤꯠꯆꯟꯗ ꯊꯣꯡꯗ ꯅꯠꯇ꯭ꯔꯣ
ꯅꯠꯇꯦ ꯅꯠꯇꯦ ꯑꯃꯨꯛ ꯑꯩꯈꯣꯏ ꯀꯥ ꯏꯁ ꯏꯁꯥ ꯏꯁꯥ ꯀꯥꯗ ꯂꯗꯅꯦ ꯊꯣꯡ ꯄꯁꯥꯏꯂꯒ
ꯗꯨꯈꯪ ꯃꯣꯏꯗ꯭ꯔꯥ
ꯈꯥꯡꯕ ꯃꯇꯝꯁꯨ ꯂꯩ ꯈꯥꯡꯗ ꯌꯦꯟꯒꯨꯝꯕ ꯑꯂꯨꯒꯨꯝꯕ ꯊꯣꯡꯕꯔ ꯏꯔꯣꯟꯕꯒꯨꯝꯕ ꯊꯣꯡꯕꯗꯤ ꯀꯩ ꯍꯥꯏꯁꯤꯔꯦ ꯃꯅꯝ ꯒꯨꯝ ꯀꯌꯥ ꯊꯣꯛ ꯊꯣꯛꯑꯣꯏꯗꯅ ꯑ ꯌꯦꯟꯒꯨꯝꯕ ꯆꯥꯔꯗꯤ ꯋꯥꯔꯗꯦꯟ ꯈꯣꯏꯒ ꯅꯛꯅꯕ ꯑꯩꯈꯣꯏ ꯀ ꯑꯩꯣꯏꯗꯤ ꯌꯦꯟꯅꯤꯡꯅ ꯊꯣꯡꯉꯗꯤ ꯑꯦ ꯃꯅꯝꯗ ꯑꯁ ꯐ꯭ꯂꯣꯔꯗꯣ ꯋꯥꯏ ꯆꯥꯔꯦ ꯑꯗ ꯋꯥꯔꯗꯦꯟ ꯊꯤꯕ ꯂꯥꯛꯇꯣꯏꯅꯤ
ꯄꯨꯟꯅꯅꯦꯦ
ꯑ ꯐꯥꯋꯥꯔꯗꯤ ꯄꯥꯏꯅꯤꯁꯦ ꯐꯥꯏꯌꯦ ꯅꯠꯇ꯭ꯔꯒ ꯍꯤꯇꯔ ꯍꯤꯇꯔ ꯍꯣꯏ ꯍꯤꯇꯔ ꯐꯥꯔꯗꯤ ꯃꯥ ꯗꯥꯏꯔꯦꯛ ꯊꯨꯒꯥꯏꯈ꯭ꯔꯅꯤ ꯑꯗꯨ ꯅꯛꯁꯟꯈꯣꯏ ꯐꯥꯔꯒꯅ ꯃꯥꯀꯥꯗ ꯎꯈ꯭ꯔꯅꯤ
ꯑꯣꯅ
ꯑꯗ ꯀꯅꯁꯦ
ꯑꯩꯈꯣꯏ ꯑꯩꯈꯣꯏꯒꯤ ꯏꯟꯗꯛꯁꯟꯁꯨ ꯃꯌꯥꯝꯔ ꯐꯥꯈꯤꯕꯅꯦꯕ ꯑꯍꯥꯟꯕ ꯂꯥꯛꯄ ꯃꯇꯝꯗ ꯑꯩꯈꯣꯏꯅ ꯑꯗ ꯄꯤꯔꯛꯇ꯭ꯔꯦ ꯑꯗꯨꯒ ꯑꯗꯨ ꯑꯗꯨ ꯏꯟꯗꯛꯁꯟ ꯈꯣꯏꯗꯣ ꯑꯩꯈꯣꯏꯗꯒꯤ ꯂꯧꯔꯒ
ꯑꯃꯨꯛ ꯍꯥꯏ ꯍꯥꯏꯁꯦ ꯑꯍꯥꯟꯕ ꯑꯩꯈꯣꯏꯗꯗꯤ ꯀꯩ ꯏꯟꯗꯛꯁꯟ ꯄꯤꯒꯅꯤ ꯍꯥꯏꯔꯝꯕꯅꯦꯕ ꯑꯗꯨ ꯄꯤꯗꯕꯒꯤ ꯑꯩꯈꯣꯏ ꯂꯩꯔꯒ ꯊꯣꯡꯉꯒ ꯂꯩꯕ ꯏꯟꯗꯛꯁꯟ ꯁꯟꯗꯨ ꯂꯧꯔꯒ ꯃꯣꯏꯅ ꯊꯥꯈ꯭ꯔꯒ ꯂꯧꯔꯒ ꯑꯥ ꯅꯨꯄꯤ ꯂꯣꯝꯗꯗꯤ ꯃꯣꯏꯅ ꯁꯄ꯭ꯂꯥꯏ ꯇꯧꯗꯣꯏꯅꯦꯕ ꯁꯞꯄ꯭ꯂꯥꯏ ꯇꯧꯧꯕ ꯍꯥꯏꯔꯗꯤ ꯅꯨꯄꯤ ꯈꯣꯏꯗꯗꯤ ꯊꯣꯡꯅꯤꯉꯥꯏ ꯄꯤꯕꯗꯣ
ꯑꯥ
ꯝ ꯑꯦꯁ ꯑꯦ ꯁꯦꯇꯔꯗꯦ ꯈꯨꯗꯤꯡꯒꯤ ꯑꯗꯨꯃꯥꯏꯅ
ꯅꯨꯡꯉꯥꯏꯅꯦ ꯑꯗꯨꯗꯤ ꯅꯨꯄꯤꯅ
ꯑ ꯑꯗꯨ ꯑꯗꯨ ꯃꯣꯏꯁꯨꯨ ꯀꯦꯁ ꯁꯇꯔꯗꯤꯇ ꯈꯛꯇ ꯊꯃꯕꯗ ꯄꯗꯄꯁꯨ
ꯅꯨꯄꯤ ꯑꯃ ꯊꯝꯖꯤꯜꯂꯣ ꯁꯥꯠꯇ꯭ꯔꯟꯗꯦ ꯍꯨꯗꯤꯖꯥ
ꯑꯗꯨꯗ ꯃꯣꯏ ꯃꯣꯏ ꯑꯗꯨꯝ ꯍꯤꯇꯔꯒꯨꯝꯕ ꯂꯩꯅꯔꯒ ꯑꯗꯨꯒ ꯋꯤꯟꯇꯔ ꯃꯇꯝꯗꯗꯤꯀꯣ ꯍꯤꯡꯃꯟꯕꯒꯤ ꯍꯇꯔ ꯌꯥꯎꯗꯗꯤ ꯂꯩꯕ ꯉꯝꯗꯕꯅꯤ
ꯍ ꯍꯣꯏꯅꯦ ꯑꯗꯨꯕꯨꯅꯦ
ꯇ ꯑꯦꯁ ꯇꯔꯠ ꯑꯗꯨꯝ ꯀꯩꯔꯦ ꯃꯤ ꯃꯩ ꯇꯤꯛꯐꯝꯁꯨ ꯂꯩꯇꯕꯅꯤꯅ ꯑꯗꯨꯝ ꯏꯁꯤꯡ ꯆꯣꯠꯄꯗꯤ ꯃꯤ ꯈꯔꯒꯤꯗꯤ ꯀꯩ ꯍꯥꯏꯁꯤꯔꯦ ꯑꯗꯨꯝ ꯃꯁꯥꯅ ꯑꯗꯨꯝ ꯏꯪꯕꯈꯣꯏ ꯂꯩꯗꯅ
ꯑꯗꯨ ꯑꯣꯏꯗꯣ ꯃꯈꯣꯡ ꯃꯈꯨꯠ ꯁꯥ ꯑ ꯑꯥ ꯑꯥ ꯑꯩꯁꯨꯦ ꯑꯗꯨꯃꯥꯏꯅ ꯑꯗꯨꯝ ꯇꯧꯋꯦꯕ ꯑꯗꯨ ꯑꯁ ꯋꯥꯕꯅꯤ ꯑꯗꯨꯒ ꯁꯨꯃꯥꯏ ꯑꯗꯨꯃꯥꯏꯅ ꯏꯪꯗ꯭ꯔꯗꯤ ꯇꯨꯝꯕꯁꯨ ꯌꯥꯗꯕꯗꯣ ꯈꯣꯡ ꯈꯨꯀꯤꯡꯉꯗꯤ ꯇꯨꯝꯊꯕꯁꯨ ꯌꯥꯗꯕꯗ
ꯎꯝ ꯑꯩꯗꯤ ꯇꯧꯗꯦ ꯑꯩꯗꯤ ꯍꯤꯠ ꯌꯥꯝ ꯀꯠꯂꯦꯕ ꯑꯗꯨꯅ ꯀꯥꯂꯦꯟꯗ ꯗꯤ ꯅꯨꯡꯉꯥꯏꯇ꯭ꯔꯦ ꯑꯩꯒ ꯊꯦꯡꯅꯕ ꯉꯝꯗ꯭ꯔꯦ ꯅꯤꯡꯊꯝꯊꯥꯗꯗꯤ ꯑꯩ ꯅꯥꯥꯛꯇ ꯇꯨꯝꯕ ꯃꯤꯁꯦ ꯌꯥꯝ ꯅꯨꯡꯉꯥꯏꯔꯦ
ꯑ
ꯏꯁꯥꯅꯕꯨ ꯄꯣꯛꯑꯦꯕꯀꯣ ꯁꯥꯖꯤꯜꯂꯛꯑꯗꯤ
ꯑꯥ ꯀ ꯍꯥꯏ ꯑꯗꯨꯃꯥꯏꯅ ꯇꯧꯕꯗꯣ ꯀꯩ ꯍꯥꯏꯔ ꯋꯥꯔꯒ ꯌꯥꯝ ꯆꯨꯝꯅꯤꯡꯉꯁꯨ ꯃꯣꯡꯗꯗꯤ ꯏꯪꯉꯤꯕꯅꯤꯅ ꯇꯨꯝ ꯀ ꯍꯥꯏꯁꯦ ꯇꯨꯝꯕ ꯉꯝꯗꯕꯗꯣ ꯑꯟ ꯇꯧꯋꯦꯕ ꯑꯩꯗꯤ
ꯑꯗꯨꯒꯤꯗꯣꯝ ꯄꯥꯟꯅ ꯈꯪꯗ꯭ꯔꯦ ꯑꯩꯅ
ꯑꯗꯨ ꯑꯗꯨꯃꯥꯏꯅ ꯇꯧꯔꯗꯤ ꯑꯗꯨꯝ ꯏꯁꯤꯡ ꯑꯁꯥꯕꯗꯣ ꯁꯤꯗ ꯃꯣꯏ ꯒꯦꯖꯔ ꯑꯃ ꯄꯤꯗꯤ ꯄꯤꯌꯦꯕ
ꯑꯥ
ꯑꯗꯨꯗ ꯑꯗꯨ ꯑꯗꯨꯗꯒꯤ ꯀꯩ ꯍꯥꯏꯇꯥꯔꯦ ꯈꯣꯡ ꯈꯨꯠꯀꯨꯝꯕ ꯑꯗꯨꯗꯩ ꯍꯥꯥꯎꯝꯃꯒ ꯀꯩꯅꯣ ꯇꯕ ꯇꯩꯊꯣꯛꯑꯒ ꯇꯩꯊꯣꯛꯄ ꯃꯣꯖꯥ ꯑꯃ ꯍꯥꯞꯆꯜꯂꯗꯤ ꯁꯥꯗꯤ ꯁꯥꯏꯕ ꯑꯗꯣ ꯀꯨꯏꯅ ꯆꯠꯇꯕꯗꯣ ꯐꯏꯗꯣ ꯑꯗꯨꯝ ꯉꯥꯏꯍꯥꯛ ꯐ꯭ꯂꯣꯔꯗꯨꯒꯨꯝꯕ ꯉꯥꯏꯍꯥꯛ ꯆꯠꯅꯗꯤꯦ ꯑꯗꯨꯝ ꯍꯥꯏ ꯑꯂ ꯏꯪꯂꯪꯂꯗ
ꯇꯦꯝꯄꯔꯦꯆꯔ ꯀꯌꯥꯃꯨꯛ ꯀꯛꯏꯒꯦ
ꯑ ꯑ ꯀꯌꯥ ꯆ ꯍꯪ ꯍ ꯈꯪꯍꯧꯗ꯭ꯔꯦ ꯑꯗꯨ ꯀꯩ ꯍꯥꯏꯗ꯭ꯔꯦ ꯃꯣꯏꯅ ꯋꯥꯕꯁꯦ ꯁꯤꯗ ꯋꯥꯕꯁꯦ ꯅꯨꯡꯁꯥ ꯊꯣꯛꯇꯕꯗꯣ ꯑꯗꯨꯒꯤꯅꯤ
ꯆꯨꯇꯣꯛ ꯊꯣꯛꯇꯕ꯭ꯔꯕ
ꯎꯝ ꯀꯦꯁ ꯍꯞꯇꯥ ꯑꯅꯤ ꯍꯞꯇꯥ ꯑꯃ ꯑꯅꯤꯗꯀꯣ ꯑꯗꯨꯝ ꯋꯤꯟꯇꯔ ꯃꯇꯝꯗ ꯀꯩ ꯍꯥꯏꯁꯔ ꯂꯥꯏꯛꯁꯨ ꯇ ꯎꯝ ꯂꯩꯆꯤꯟꯗ ꯑꯗꯨꯝ ꯀ ꯈꯨꯝ ꯍꯨꯝ ꯊꯨꯝꯃꯒ ꯅꯨꯡꯁꯥꯗꯣ ꯀꯔꯤꯁꯨ ꯊꯣꯛꯍꯟꯗꯕꯤꯗ ꯑꯗꯨꯒ
ꯀꯉꯥꯏꯅ ꯂꯩ ꯂꯩ ꯂꯩꯔꯒ ꯅꯣꯡꯃ ꯈꯛꯇ ꯑꯃꯨꯛ ꯅꯨꯡꯁꯥꯗꯨ ꯍꯑꯒꯦ ꯑꯗꯨꯗꯦ
ꯐꯤ ꯁꯨꯕꯗꯨꯗꯤ ꯀꯃꯥꯏꯅ ꯇꯧꯒꯦ ꯑꯗꯨꯗꯤ
ꯊꯁꯦ ꯋꯤꯟꯇꯔ ꯂꯥꯛꯇ꯭ ꯀꯥꯟꯗ ꯕꯦꯡꯀꯤ ꯑꯩꯈꯣꯏ ꯀꯔꯤ ꯀꯔꯥꯅꯣ ꯀꯩꯅꯣ ꯅꯣꯏ ꯁꯨꯍꯧꯔꯅꯤꯗꯅ ꯑꯗꯨꯋꯤꯟꯇꯔ ꯃꯇꯝꯗ ꯄꯥꯏ ꯂꯩꯇꯦ
ꯗ꯭ꯔꯦꯁ ꯊ
ꯇꯦꯖꯗꯤ
ꯍꯣꯏ ꯑꯗꯨ ꯑꯗꯨ ꯐ ꯀꯦꯁ ꯑꯗꯨ ꯑꯗꯨꯝ ꯀꯦ ꯍꯥꯏꯗꯤ ꯍꯥꯏꯈꯤꯕꯀꯣ ꯑꯩꯅ ꯍꯥꯏꯕ ꯀꯩꯅꯣꯅꯦ ꯀꯩꯅꯣꯅꯦ ꯀꯩꯅꯣꯅꯦꯀꯣ ꯑ ꯑꯩꯈꯣꯏꯒꯤ ꯀꯩꯅꯣ ꯃꯅꯨꯡꯗ ꯍꯥꯞꯄ ꯗ꯭ꯔꯦꯁꯈꯣꯏꯗꯣ ꯑꯗꯨꯈꯣꯏꯐꯥꯎ ꯉꯝꯗꯕꯅꯦꯕ
ꯑꯣ
ꯅꯨꯃꯤꯠ ꯑꯅꯤ ꯑꯍꯨꯝ ꯑꯗꯨꯝ ꯂꯧꯅꯩꯌꯦꯕ ꯑꯗꯨ ꯑꯗꯨꯐꯥꯎ ꯀꯪꯉꯩ ꯑꯗꯨꯝ ꯀꯌꯥ ꯂꯩ ꯆꯤꯟꯗꯨꯅ ꯑꯗꯨꯝ ꯂꯥꯛꯑꯒ ꯑꯃꯨꯛ ꯆꯣꯠꯍꯟꯒꯅꯤ ꯑꯗꯨꯃꯥꯏ ꯑꯗꯨꯝ ꯀꯪꯕ ꯉꯝꯗꯕꯗꯣ
ꯑꯥ
ꯅꯨꯡꯁꯥ ꯑꯝꯕꯥꯎ ꯊꯣꯡ ꯆꯗꯗ
ꯗꯗꯤ ꯑꯗꯨꯗ
ꯎꯝ ꯋꯤꯟꯇꯔ ꯃꯇꯝꯗ ꯑꯃꯨꯛ ꯌꯥꯝ ꯋꯥꯕ ꯁꯝꯃꯔ ꯃꯇꯝꯅꯖ ꯁꯥꯕ ꯑꯃꯨꯛ
ꯑ
ꯃꯤꯗꯤ ꯑꯋꯥꯕꯒ ꯌꯥꯝ ꯈꯥꯡꯕ ꯍꯩꯕ ꯃꯥꯂꯦꯀꯣ
ꯅꯪꯁꯦ ꯑꯩꯉꯣꯟꯗ ꯏꯀꯥꯏꯕ ꯄꯤꯏꯗꯧꯗꯨꯗ ꯐꯅꯦ ꯐꯅꯦ ꯑꯩ ꯇꯗ
ꯖꯦꯟꯂꯥꯛꯅꯕꯅꯤꯀꯣ
ꯎꯝ ꯑꯥ ꯑ ꯍꯣꯏ
ꯑꯩ ꯍꯧꯖꯤꯛꯀꯤ ꯅꯪꯒꯤ ꯈꯈꯤꯤꯟꯖꯥꯡꯗ ꯁꯦꯁ ꯍꯥꯏꯔꯒ ꯁꯦꯁ ꯀꯅꯥꯎꯇꯦ ꯀꯋꯥꯥꯏꯗ ꯅꯣꯛꯅꯤ ꯃꯣꯏ ꯇꯥꯏ
ꯑ ꯅꯪꯅ ꯆꯦꯁ ꯍꯥꯏꯔꯛꯄꯗ ꯑꯩꯅ ꯀꯔꯤ ꯆꯦꯁ ꯇꯔꯣ ꯄꯨꯣ
ꯍꯧꯥꯎꯔꯛꯣꯏꯇꯥꯔꯗꯤꯦ ꯇꯨꯃꯤꯟ ꯂꯩꯈ꯭ꯔꯗꯕ
ꯑꯥꯂꯨꯗ ꯀꯩꯒꯤꯅꯣ ꯈꯥꯃꯦꯟ ꯀꯥꯡꯍꯧꯋꯥꯏꯔ ꯍꯥꯏꯕꯒꯤꯥꯎ ꯍꯥꯎꯔꯝꯗꯧ ꯃꯥꯟꯕꯗꯣ
ꯍꯥꯏꯗꯤ ꯅꯍꯥꯟꯈꯩ ꯆꯥꯗꯕꯅꯤꯅ ꯆꯦꯟꯖ ꯑꯣꯏꯕꯅꯤꯅꯀꯣ ꯑꯗꯨꯗ ꯑꯩꯅ ꯍꯥꯎꯔ ꯁꯦꯁ ꯍꯥꯏꯕꯗꯤ ꯅꯪꯁꯦ ꯈꯪꯁꯥꯎ ꯁꯥꯎꯅꯤꯡꯕ ꯐꯥꯎꯔꯝꯝꯕꯅꯤꯅ ꯍꯥꯎ ꯇꯅꯤꯅ ꯀꯟꯗꯤꯁꯟꯗ
ꯑ ꯂꯩ ꯑꯗ ꯍꯥꯏꯌꯦꯅ ꯑꯃꯨꯛ ꯑꯣ ꯍꯣꯔꯦꯟ ꯅꯨꯡꯗꯥꯡꯗꯤ ꯀꯩꯅꯣꯅꯦ ꯑꯩꯈꯣꯏꯒꯤꯁꯦ ꯌꯦꯔꯨꯝꯕꯨꯗꯤ ꯄꯤꯒꯅꯤ ꯑꯗꯨ ꯌꯦꯔꯨꯝꯗꯨꯣ ꯃꯣꯏ ꯌꯦꯔꯨꯝꯗꯣ ꯀꯌꯥ ꯆꯨꯄꯜ ꯑꯣꯏꯔꯒ